ꯍꯜꯂꯣ ꯇꯥꯕ꯭ꯔꯣ ꯄꯥꯈꯠ ꯂꯦ ꯏꯕꯥꯅꯤ ꯀꯣꯠ ꯑꯦ ꯏꯕꯥꯅꯤ ꯋꯔꯤ ꯁꯟꯅꯔꯗꯤ
ꯅꯪꯅꯅꯤ ꯑꯩꯅ ꯁꯤ ꯑꫭ ꯑꫭ ꯑꫭꯅꯥ ꯑꯣꯟꯅꯥ ꯇꯩꯅꯥ ꯂꯣꯏꯅ ꯇꯧ ꯂꯩꯔꯒ
ꯅꯪꯅꯅꯦ ꯑꯗꯨꯗꯤ ꯑꯩꯉꯣꯟꯗ ꯇꯥꯟꯅꯗꯕꯒꯤꯅꯦ ꯅꯪꯅ ꯊꯣꯛꯄ ꯇꯧꯕꯒꯤꯅꯦ ꯑꯗꯣ
ꯏꯁ
ꯅꯠꯇ꯭ꯔꯣ
ꯅꯠꯂꯤ ꯅꯠꯂꯤ ꯀꯩꯗꯧꯔꯤꯅꯣ ꯍꯣꯔꯦꯟꯗꯤ ꯄꯨꯂꯞ ꯁ ꯌꯥꯔ‌ꯦꯁꯦ
ꯎꯝ ꯍꯤꯞꯄꯤꯌꯦ
ꯅꯨꯡꯉꯥꯏꯕ꯭ꯔꫭ
ꯅꯨꯡꯉꯥꯏ
ꯅꯨꯡꯉꯥꯏꯌꯦ ꯑꯣ ꯅꯨꯡꯉꯥꯏꯗꯤ ꯌꯥꯏꯅꯦꯍ‌ꯦ
ꯎꯝ ꯅꯪ ꯈꯔ ꯑꯆꯤꯛꯄ ꯃꯐꯝꯗ ꯆꯠꯂꯣ
ꯌꯥꯝ ꯂꯥꯡꯕ꯭ꯔꯣ ꯂꯥꯡꯗꯦꯗ ꯏꯊꯟꯗꯅꯦ
ꯑꯗꯨ ꯑꯣꯏꯔꯁꯨ ꯀꯩꯅꯣꯗꯣ ꯇꯥꯏꯌꯦꯕ ꯑꯉꯥꯡꯁꯤꯡꯒꯤ ꯃꯈꯣꯟꯗꯣ
ꯏꯊꯟꯇꯅꯦ ꯁꯤꯗ ꯂꯩꯔꯤꯁꯦ ꯃꯤ ꯀꯅꯥꯝꯇ ꯂꯩꯇꯦ ꯃꯤ ꯌꯥꯝꯗꯤ ꯌꯥꯝꯃꯤꯗ ꯑꯩ ꯅꯣꯡ ꯂꯦꯞꯈ꯭ꯔꯦ ꯉꯥꯛꯇꯪ ꯆꯨꯔꯝꯕꯅꯤ
ꯑꯥ ꯑꯥ
ꯅꯣꯡ ꯂꯦꯞꯈ꯭ꯔꯦ
ꯐꯖꯅ ꯆꯨꯑꯦ ꯉꯁꯥꯏꯗꯨꯗꯤ
ꯑꯣ ꯀꯩ ꯏꯟꯖꯥꯡ ꯊꯣꯡꯉꯤꯅꫭ ꯊꯣꯡꯗ꯭ꯔꯤꯕꯣ
ꯑꯩ ꯅꯥꯗꯦ ꯎꯝ ꯁꯤ ꯍꯪꯒꯥꯝ ꯑꯌꯨꯛꯀꯤ ꯏꯟꯁꯥꯡꯗꯣ
ꯍꯣꯏ
ꯑꯃꯨꯛ ꯁꯥꯍꯜꯂꯒ ꯆꯥꯔꯒꯦ ꯑꯃꯦꯠꯄ ꯑꯃꯥ ꯇꯧꯔꯒ
ꯑꯣ
ꯅꯣꯏꯗꯤ ꯎꯁꯣꯏꯗꯣ ꯆꯥꯗꯣꯏꯔꯣ
ꯎꯁꯣꯏꯗꯨ ꯎꯇꯤ ꯊꯣꯡꯕ ꯍꯩ ꯎꯇꯤ ꯎꯇꯤ ꯊꯣꯡꯕ ꯍꯩ ꯍꯩꯕ ꯂꯩꯇꯦꯕ ꯑꯗꯨꯅ ꯍꯣꯔꯦꯟ ꯁꯤꯡꯖꯨ ꯀꯩꯩ ꯍꯥꯏꯁꯤꯔꯥ ꯃ‌ꯦꯠꯂꯒ ꯆꯥꯕꯗꯣ ꯑꯗꯨꯃꯥꯏꯅ ꯇꯧꯔꯒꯦ
ꯑꯦꯍꯦ ꯄꯪꯉꯤꯗꯀꯣ ꯅꯣꯏꯁꯤꯗꯤ ꯎꯠꯇꯤꯗꯣ ꯀꯩꯅꯣ ꯇꯧꯔꯣꯕ ꯑꯗꯨ ꯎꯁꯣꯏꯗꯣ ꯁꯣꯏꯔꯣ ꯑꯗꯨꯒ ꯆꯥꯛ ꯈꯤꯇꯪ ꯍꯥꯞꯄꯣ ꯅꯪꯒꯤ ꯈꯨꯠꯅꯝ ꯑꯃꯥ ꯍꯥꯏ
ꯑꯁ ꯅꯪ ꯌꯥꯎ ꯅꯪ ꯌꯥꯎꯗ꯭ꯔꯗꯤ ꯌꯔꯣꯏ ꯇꯧꯒꯦ ꯑꯩꯈꯣꯏꯗ ꯂꯩꯕ ꯅꯨꯄꯤꯗꯨꯁꯨ ꯑꯩꯈꯣꯏꯗ ꯂꯩꯕ ꯅꯨꯄꯤꯗꯨ ꯊꯣꯡꯕ ꯍꯩꯇꯦꯌꯦ
ꯂꯣꯏꯔꯦ ꯑꯗꯨ ꯊꯝꯃꯣ ꯑꯗꯨꯒ ꯃꯪꯒꯟ ꯈꯔ ꯇꯤꯡꯕꯗꯣ ꯑꯗꯨ ꯈꯔ ꯊꯝꯃꯣ ꯑꯗꯨꯒ ꯅꯥꯀꯨꯞꯄꯤ ꯃꯅꯥꯒꯨꯝꯕ ꯃꯔꯣꯏ ꯎꯝ ꯈꯔ ꯁꯪꯅꯕꯀꯣ ꯃꯔꯣꯏ ꯈꯔ ꯊꯝꯃꯣ ꯑꯗꯨꯒ ꯑꯥ ꯁꯨꯗꯥꯗꯣ ꯈꯪꯕ꯭ꯔꯥ
ꯎꯝ
ꯑꯗꯨ ꯈꯔ ꯊꯝꯃꯣ ꯑꯗꯨꯒ ꯊꯨꯝ ꯊꯝꯃꯣ ꯈꯤꯇꯪ ꯂꯧꯔ ꯈꫪ ꯑꯗꯨꯝ ꯀꯥꯝꯃꯣ ꯂꯣꯏꯔꯦ ꯀꯥꯝꯕ ꯂꯣꯏꯔꯒ ꯃꯨꯜꯂꯦ ꯍꯥꯏꯔꯗꯤꯅꯦ ꯑꯃꯨꯛꯀ ꯑꯥ ꯀꯨꯀꯔꯗꯨꯗ ꯂꯧꯊꯣꯛꯑꯒ ꯈꯥꯡꯗ ꯑꯃꯨꯛ ꯁꯥꯍꯜꯂꯒ ꯊꯥꯎ ꯉꯧꯔꯣ ꯑꯗꯨꯒ ꯑꯗꯨꯝ ꯌꯥꯔꯦ ꯑꯗꯨꯛ ꯂꯥꯏ
ꯑꯁ ꯅꯪ ꯅꯪ ꯌꯥꯎꯗ꯭ꯔꯗꯤ ꯌꯥꯔꯣꯏꯅꯦ ꯑꯗꯣ ꯑꯍꯩꯕ ꯃꯤ ꯂꯩꯇ꯭ꯔꯦꯕ
ꯂꯣꯏꯔꯦꯍꯦ ꯁꯤꯗꯤ ꯅꯣꯡꯃ ꯊꯣꯡꯕꯤꯒꯦꯀꯣ
ꯍꯣꯏ ꯁꯣꯏꯗꯤ ꯆꯥꯎꯗꯤ ꯆꯥꯎ ꯑ ꯑꯆꯧꯕ ꯀꯩꯅꯣꯅꯦ ꯋꯥ ꯑꯈꯣꯏꯒꯤ ꯋꯥ ꯑꯆꯧꯕꯒꯤꯅꯦꯕ
ꯎꯝ ꯑꯩꯈꯣꯏꯒꯤꯁꯨ ꯂꯩꯌꯦꯕ ꯎꯁꯣꯏꯗꯣ ꯑꯃꯨꯛ ꯒꯥꯔꯤ ꯆꯠꯄ ꯌꯥꯕ ꯀꯥꯟꯗꯀꯣ
ꯍꯣꯏ
ꯑꯗꯨꯗ ꯊꯣꯡꯕꯤꯒꯦ ꯂꯥꯛꯑꯣ ꯆꯥꯎꯕꯁꯨ ꯂꯩꯌꯦ ꯄꯤꯛ ꯄꯁꯨ ꯂꯩꯌꯦ ꯑꯗꯨꯒꯨꯝꯕꯗꯤ ꯅꯠꯇꯦ ꯑꯩꯈꯣꯏꯒꯤꯗꯤ ꯒꯩꯅꯣ ꯆꯤꯡꯗ ꯍꯧꯕ ꯎꯁꯣ ꯎꯁꯣꯏ ꯈꯔ ꯃꯨꯕꯗꯣ ꯃꯥꯒꯤ ꯀꯩꯅꯣ ꯌꯥꯝꯕꯗꯣ ꯑꯗꯨꯒꯨꯝꯕꯗꯨ ꯂꯩꯌꯦꯕ
ꯂꯣꯢꯔꯦ
ꯑꯗꯨꯗꯤ ꯂꯩ ꯑꯗꯨꯗꯤ ꯅꯣꯡꯃ ꯀꯩꯅꯣ ꯆꯠ ꯑꯩꯅꯦ ꯅꯣꯝ ꯑꯞ ꯏꯕꯥꯟꯅꯤ ꯑꯃꯨꯛ ꯎꯟꯅꯕ ꯀꯥꯟꯗꯅꯦ ꯑꯩ ꯎꯝ ꯆꯥꯛꯀꯥ ꯑꯗꯨ ꯎꯇꯤ ꯊꯣꯡꯕꯒ ꯄꯨꯔꯛꯑꯒꯦ ꯅꯣꯡꯃ ꯑꯌꯨꯛꯇꯥꯅꯦ ꯑꯌꯨꯛꯇ ꯄꯨꯔꯛꯀꯦ ꯑꯗꯨꯒ ꯅꯤꯡꯊꯧꯀꯥꯕ ꯅꯨꯃꯤꯛ ꯑꯗꯨꯝ ꯌꯥꯏꯌꯦꯗꯅꯥ ꯑꯗꯨꯗ ꯄꯨꯔꯛꯑꯒꯦ ꯑꯗꯨꯒ ꯆꯥꯛ ꯆꯥꯁꯦꯕ ꯏꯕꯥꯟꯅꯤ ꯈꯛꯇ ꯈꯪꯕ꯭ꯔꯣ
ꯆꯥꯁꯦ ꯆꯥꯁꯦ ꯆꯥꯁꯦ ꯆꯥꯕꯒꯤ ꯊꯦꯕ ꯗꯨꯃꯥꯏꯅ ꯊꯧꯔꯥꯡ ꯀꯩ ꯍꯥꯏꯁꯤꯔꯥ ꯑ ꯁꯦ ꯁꯦꯝ ꯁꯥꯕꯗꯤ ꯌꯥꯝ ꯍꯩꯕꯅꯦ ꯏꯕꯥꯟꯅꯤꯁꯦ ꯑꯗꯨꯒ ꯇ ꯇꯧꯊꯣꯛꯇꯕ ꯍꯥꯏꯇꯥꯔꯦꯀꯣ
ꯑꯗꯨꯅꯦ ꯑꯩ ꯇꯧꯒꯦꯁꯦ ꯍꯟꯗꯛꯇꯤ ꯒꯔꯤ ꯆꯠꯄ ꯌꯥꯕ ꯀꯥꯟꯗ ꯑꯩ ꯇꯧꯒꯦꯕ ꯑꯩ ꯇꯧꯒꯦ ꯍꯥꯢꯔꯒ ꯑꯩ ꯇꯧꯒꯦ
ꯑꯁ ꯑꯩꯁꯨ ꯆꯥꯅꯤꯡꯉꯦ ꯎꯠꯇꯤꯗꯣ ꯐꯖꯅ ꯊꯣꯡꯉꯒꯀꯣ ꯑꯁ
ꯍꯣꯏ
ꯍꯥꯎꯕꯅꯦꯕ
ꯎꯝ
ꯑꯩ ꯇꯧꯒꯦ
ꯎꯠꯇꯤ ꯊꯣꯡꯕ ꯍꯩꯕ ꯃꯤꯅ ꯐꯖꯅ ꯍꯩ ꯎꯠꯇꯤꯁꯨ ꯃꯈꯟ ꯃꯈꯟ ꯌꯥꯝ ꯂꯩꯌꯦ ꯍꯋꯥꯏ ꯎꯇꯤ ꯑꯗ ꯒꯤ ꯃꯔꯣꯏ ꯎꯠꯇꯤ ꯎꯠ ꯎꯠꯇꯤ ꯑꯁꯪꯕ ꯌꯥꯝ ꯂꯩꯌꯦꯕ ꯑꯩꯈꯣꯏ ꯑꯈꯣꯏꯅ ꯊꯣꯡꯉꯤꯁꯤꯅ ꯍꯋꯥꯏ ꯎꯇꯤ ꯑꯌꯥꯕ ꯑꯗꯨꯝ ꯊꯣꯡꯉꯦꯕ
ꯑꯗꯨꯝ ꯊꯣꯡꯕ ꯍꯩꯗ ꯃꯆꯜꯕꯨ ꯑꯗꯨꯝ ꯂꯩꯔ ꯗꯤꯀꯣ ꯑꯅ ꯅꯥꯀꯨꯞꯄꯤꯒꯤ ꯎꯠꯇꯤꯁꯨ ꯎꯠꯇꯤꯁꯨ ꯑꯗꯨꯝ ꯍꯥꯎꯕꯅꯦꯕ
ꯅꯪ ꯅꯪ ꯅꯨꯝ ꯅꯪ ꯅꯪ ꯅꯪ ꯊꯣꯡꯕ ꯍꯩꯔꯗꯤ ꯌꯥꯔꯦꯅꯦ ꯍꯌꯦꯡꯋꯥꯏ
ꯌꯥ ꯍꯩꯅꯦ ꯍꯩꯅꯦ ꯆꯒꯦꯝ ꯀꯣꯝꯕꯒꯨꯝꯕꯁꯨ ꯍꯥ ꯐꯖꯅ ꯍꯩ ꯉꯥꯅꯨ ꯆꯒꯦꯝ ꯄꯣꯝꯕꯁꯨ ꯍꯩ ꯌꯦꯟ ꯆꯒꯦꯝ ꯄꯣꯝꯕꯁꯨ ꯍꯩ ꯂꯣꯏꯅ ꯍꯩ
ꯑ ꯅꯣꯡꯃꯁꯨ ꯀꯩꯅꯣ ꯇꯧ ꯆꯥꯁꯦ ꯉꯥꯅꯨ ꯆꯀꯦꯝ ꯄꯣꯝꯕꯗꯣ ꯆꯥꯁꯦ ꯉꯥꯅꯨ ꯑꯩ ꯂꯩꯔꯛꯀꯦꯕꯀꯣ
ꯇꯥꯡꯗꯤ ꯇꯥꯡꯉꯦꯅ ꯉꯥꯅꯨꯗꯤ
ꯉꯅꯨ ꯇꯥ ꯀꯤꯖꯤꯗ ꯀꯌꯥꯅꯣ ꯑꯣꯏꯈꯤꯕꯅꯤꯅꯦ ꯀꯦꯖꯤꯗ ꯆꯥꯇ꯭ꯔꯨꯛ ꯆꯥꯇ꯭ꯔꯨꯛꯂꯥ ꯁꯦꯝ ꯑꯁꯦꯝꯕꯗꯣ ꯆꯥꯇ꯭ꯔꯨꯛ ꯂꯥꯏꯐꯇꯗꯤ ꯈꯪꯗꯦ ꯑꯩꯈꯣꯏꯒꯤ ꯑꯍꯤꯡꯒꯤꯗꯤ ꯈꯪꯗꯦꯕ ꯑꯁꯤꯝꯕꯗꯤ ꯑꯥ ꯆꯥꯝ ꯆꯥ ꯆꯥꯝꯃꯉꯥ
ꯀꯥꯏꯗ ꯑꯩꯈꯣꯏꯒꯤ ꯌꯦꯟꯗꯣ ꯆꯥꯎꯔꯒ ꯑꯃ ꯆꯥꯔꯒ ꯂꯣꯏꯔꯦ ꯀꯩꯅꯣ
ꯍꯣꯏ ꯍꯣꯏ ꯑꯗꯨ ꯑꯗꯨꯁꯨ ꯌꯥꯏꯗꯥ ꯑꯗꯨꯁꯨ ꯌꯥꯢꯗ ꯑꯗꯨꯁꯨ ꯌꯥꯏ
ꯍꯥꯥ ꯃꯔꯤ ꯃꯉꯥ ꯂꯩꯔꯗꯤ ꯑꯗꯨꯝ ꯆꯥꯔꯅꯤ ꯆꯥꯎꯔꯅꯤꯕꯀꯣ ꯍꯧꯖꯤꯛꯁꯨ ꯑꯗꯨꯝ ꯆꯥꯎꯗꯤ ꯆꯥꯎꯔꯦ ꯑꯗꯨꯕꯨ ꯈꯔꯗꯤ ꯄꯤꯑꯦꯕ
ꯍꯣꯏ
ꯎꯝ
ꯎꯝ ꯑꯁ
ꯑꯗꯨꯗ ꯐꯖꯅ ꯆꯥꯁꯦꯕ ꯐꯖꯅ ꯇꯧꯕꯤꯒꯦ ꯑꯩ
ꯆꯥꯁꯦ ꯆꯥꯁꯦ ꯅꯪꯅ ꯊꯣꯡꯕꯗꯨꯅ ꯑꯩꯅ ꯆꯥꯅꯤꯡꯉꯤꯁꯦ ꯑꯦꯕꯦꯝꯃ
ꯑꯗꯨꯗꯤ ꯀꯩꯅꯣ ꯇꯧꯔꯁꯦ ꯑꯥ ꯑꯥ ꯁꯤꯡ ꯇꯥꯟꯕ ꯃꯇꯝꯗꯣ
ꯍꯣꯢ
ꯀꯔꯤ ꯃꯇꯝꯅꯣꯗꯣ ꯑꯦ ꯅꯠꯇꯦ ꯅꯠꯇꯦ ꯅꯠꯇꯦ ꯑꯗꯨꯗꯤ ꯎꯝ ꯀꯩꯅꯣ ꯆꯍꯤ ꯑꯃ ꯑꯃꯨꯛ ꯂꯩꯔꯒ ꯇꯧꯅꯤꯅꯀꯣ
ꯍꯣꯏ ꯁꯤꯡ ꯇꯥꯕꯗꯤ ꯀꯩꯅꯣ ꯅꯠꯇ꯭ꯔꯣ ꯗꯤꯁꯦꯝꯕꯔ ꯖꯅꯋꯥꯔꯤ ꯅꯠꯇ꯭ꯔꯣ
ꯑꯗꯨꯅꯦ ꯑꯗꯨꯋꯥꯏꯗꯨꯅꯦ ꯑꯗꯨꯏꯗꯤ ꯊꯦꯡꯃꯥꯟꯈ꯭ꯔꯦꯕ ꯅꯠꯇꯦ ꯌꯦꯟ ꯆꯥꯕ ꯑꯗꯨꯝ ꯆꯥꯔꯁꯤꯗ
ꯍꯣꯏ ꯁꯤ ꯌꯦꯟ ꯆꯥꯎꯕꯒꯤꯑꯣ ꯌꯦꯟ ꯆꯥꯎꯔ ꯆꯥꯎꯔꯒ ꯆꯥ ꯆꯥꯅꯕ ꯋꯥꯔꯤ ꯇꯧꯔꯒ ꯁꯤꯡ ꯇꯥꯟꯕꯒꯤ ꯋꯥꯔꯤ ꯇꯧ ꯂꯩꯔꯦꯕ
ꯈꯟꯕꯗꯤ ꯁꯤꯡ ꯇꯥꯟꯕ ꯅꯨꯃꯤꯠꯇ ꯑꯗꯨꯝ ꯆꯥꯕ ꯌꯥꯏ ꯍꯥꯏꯕꯅꯤꯗ ꯑꯩꯅ ꯈꯟꯕ ꯗꯤ ꯁꯤꯡꯗꯣ ꯉꯟꯅ ꯇꯥꯜꯂꯗꯤꯀꯣ
ꯑꯗꯨꯝ ꯆꯥꯔꯒ ꯂꯣꯏꯔꯤꯁꯦ ꯆꯥꯎꯕ ꯀꯥꯟꯗ
ꯉꯥꯅꯨ ꯅꯠꯇꯕ ꯑꯩꯗꯤꯀꯣ ꯌꯦꯟ ꯃꯈꯟ ꯃꯈꯟ ꯆꯥꯅꯤꯡꯉꯦ ꯑꯩꯈꯣꯏ ꯀꯥꯡ ꯉꯥꯗꯣ
ꯌꯥ
ꯈꯪꯕ꯭ꯔꯥ ꯀꯪꯉꯥꯗꯣ ꯈꯪꯕ꯭ꯔꯥ ꯑꯗꯨꯁꯨ ꯆꯥꯅꯤꯡꯉꯦ ꯀꯉꯥ ꯆꯅꯤꯡꯉꯦ
ꯑꯦ ꯇꯥꯡꯉꯥꯁꯨ ꯅꯣꯡ ꯐꯥꯗꯣꯛꯗꯤ ꯆꯥ ꯆꯥꯅꯤꯡꯉꯤꯅ ꯆꯥꯕ ꯌꯥꯏꯗꯅ ꯑꯗꯨ ꯑꯗꯨꯗꯥꯅꯦ ꯑꯩꯅ ꯀꯩꯅꯣ ꯇꯧꯔꯁꯦ ꯂꯣꯏꯅꯤꯡꯉꯤꯁꯦ ꯀꯟꯅ ꯀꯪꯂꯥ ꯑꯗꯨꯝ ꯂꯣꯏꯅꯤꯡꯉꯤ ꯌꯥꯝꯗꯕꯤꯗ ꯑꯣ ꯑꯗꯨꯒꯨꯝꯕ ꯑꯩꯈꯣꯏ ꯆꯥꯅꯕꯀꯣ ꯑꯪꯂꯥ ꯑꯗꯒꯤ ꯀꯩ ꯀꯩꯅꯣ ꯌꯥꯝ ꯂꯩꯕꯅꯤꯅꯦ ꯂꯣꯏꯕ ꯌꯥꯕꯗꯤ ꯌꯥꯝ ꯌꯥꯝꯗꯕꯤꯗ ꯆꯨꯔꯥ ꯆꯨꯔꯥ ꯊꯝꯃꯒ ꯂꯣꯏꯕꯗꯣ ꯄꯥꯝꯃꯦꯕ ꯔ꯭ꯇꯤꯡꯀꯨꯝꯕ ꯑꯗꯒꯤ ꯑꯩꯅ ꯄꯩꯁꯥꯒꯤ ꯍꯣꯏ ꯑꯥ ꯂꯣꯏꯒꯦ ꯍꯥꯏꯔꯒꯅ ꯕꯣꯏꯂꯔꯒꯨꯝꯕ ꯀꯣꯏꯂꯔꯒꯨꯝꯕ ꯀꯣ ꯑꯗꯨꯒꯨꯝꯕꯗꯣ ꯂꯣꯏ ꯌꯥꯏꯌꯦꯕ ꯉꯥꯅꯨꯒꯨꯝꯕ
ꯎꯝ ꯀꯣꯏꯂꯔꯁꯨ ꯍꯥꯎꯒꯅꯤ ꯆꯤꯒꯦꯝ ꯇ‌ꯣꯝꯕꯗꯣ ꯂꯣꯀꯦꯜꯒꯤ ꯈꯔ ꯆꯠꯂꯦꯗꯅ ꯃꯥꯗꯤ
ꯎꯝ ꯑꯁ ꯑꯩ ꯌꯦꯟ ꯂꯣꯏꯅꯤꯡꯕꯅ ꯂꯣꯏꯔꯦꯗ
ꯂꯣꯏꯔꯣ
ꯌꯨꯝꯗ ꯆꯠꯂꯒ ꯄꯩꯁꯥ ꯍꯥꯟꯅ ꯀꯩꯅ‌ꯣ ꯇꯧ
ꯎꯝ ꯆꯍꯤ ꯑꯅꯤꯒꯨꯝꯕ ꯂꯩꯔꯗꯤꯀꯣ ꯆꯠꯄ ꯌꯥꯔꯦ
ꯍꯣꯏ ꯄꯩꯁꯥ ꯍꯥꯟꯅ ꯇꯨꯡꯖꯤꯟꯈꯤꯒꯦ ꯑꯩꯗꯤ ꯐꯖꯅ ꯂꯣꯏꯔꯒ ꯌꯨꯝꯗ ꯅꯨꯡꯉꯥꯏꯅ ꯂꯩꯅꯤꯡꯈ꯭ꯔꯦꯕ
ꯐ꯭ꯔꯤꯗꯀꯣ
ꯇꯤ ꯌꯥꯝꯒꯅꯤꯍꯦ ꯌꯦꯟ ꯂꯣꯏꯕ ꯍꯧꯔꯗꯤ ꯁꯦꯟꯅꯕꯗꯣ ꯃꯣꯏꯕ‌ꯣ
ꯍꯣꯏ ꯅꯪꯁꯨ ꯌꯥꯎꯔꯒ ꯁ‌ꯦꯟꯅꯔꯗꯕꯅꯦ
ꯑꯗꯨꯅꯦ ꯑꯩꯁꯨ ꯇꯧꯅꯤꯡꯈ꯭ꯔꯦꯕ ꯑꯗꯨꯒꯨꯝꯕ ꯊꯕꯛꯇꯣ ꯂꯩꯃꯤꯟ ꯅꯔꯒ ꯑꯗꯨꯝ ꯁꯨꯃꯤꯟꯅꯕꯗꯣ ꯄꯥꯝꯃꯦꯕ ꯑꯩꯁꯨ
ꯍ‌ꯣꯏ ꯍ‌ꯣꯏ ꯑꯗꯨꯅꯤꯗ ꯄꯥꯝꯃꯤꯁꯦ ꯑꯦꯁ ꯅꯣꯡꯁꯦ ꯆꯞ ꯂꯥꯎ ꯍꯥꯡꯈ꯭ꯔꯦ ꯑꯃꯨꯛ
ꯎꯝ ꯑꯗꯨꯗꯨ ꯄꯥꯝ ꯂꯥꯛꯑꯦ ꯃꯩ ꯐꯖꯅ ꯂꯥꯛꯑꯦ ꯉꯁꯤ
ꯑꯣ ꯐꯣꯟ ꯕꯦꯀꯤꯡꯗꯤ ꯂꯩꯕ ꯅꯠꯇ꯭ꯔꯣ
ꯂꯩꯌꯦ ꯂꯩꯌꯦ ꯉꯁꯥꯏꯅ ꯅꯣꯡ ꯆꯨꯔꯅꯤ ꯈꯪꯕꯒꯤ ꯆꯞꯄꯦꯕ ꯑꯩꯗꯣ
ꯎꯝ ꯑꯗꯨꯃꯥꯏ ꯆꯞ ꯊꯣꯛꯀꯗꯕꯅꯦ ꯅꯪ ꯃꯃꯥꯡꯗꯗꯤ ꯐꯣꯟ ꯑꯗꯨꯒ ꯕꯦꯇ꯭ꯔꯤ ꯀꯨꯟ ꯀꯨꯟꯊ꯭ꯔꯥꯃꯨꯛ ꯈꯛꯇꯪꯅꯦ ꯅꯪ ꯂꯩꯔꯤꯁꯦ
ꯑ ꯑꯗꯨꯅꯦ ꯍꯥꯟꯅꯗꯤ ꯑꯗꯨꯝ ꯈꯪꯉꯤꯗꯅ ꯅꯪꯁꯨ ꯑꯩ ꯍꯥꯏꯗ꯭ꯔꯥꯁꯨ
ꯍꯨꯡ ꯑꯗ‌ꯣ ꯐꯠꯇꯦ ꯍꯥꯏꯕ
ꯑꯗꯨꯅꯦ ꯍꯟꯗꯛꯇꯤ ꯑꯩ ꯁꯦ ꯌꯥꯝꯅ ꯆꯦꯛꯁꯤꯟꯕ ꯍꯧꯔꯦꯕ
ꯇ꯭ꯔꯗꯤ ꯊꯕꯛ ꯇꯧꯔꯤꯉꯩꯗꯒꯨꯝꯕ ꯆꯥꯖꯁ ꯇꯧꯕꯅ‌ꯦꯕ ꯅ‌ꯦꯕ ꯆꯞꯀꯗꯕꯅ‌ꯦꯕ
ꯑꯗꯨꯅꯦ ꯅꯪ ꯍꯥꯏꯕ ꯂꯣꯏꯅ ꯆꯨꯝꯃꯦ
ꯅꯪꯗꯤ ꯑꯍꯥꯟꯕꯗ ꯀꯥꯏꯗꯩ ꯀꯨꯟ ꯕꯦꯇ꯭ꯔꯤ ꯀꯨꯟ ꯄꯥꯔꯁꯦꯟ ꯉꯥꯛꯇꯪ ꯂꯩ ꯂꯩꯀꯣ ꯆꯞꯇꯦꯅꯦ ꯕꯦꯇ꯭ꯔꯤ ꯂꯩꯌꯦ ꯍꯥꯏꯌꯦꯅꯦ
ꯑꯉꯛꯄꯅꯤꯀ‌ꯣ ꯕ‌ꯦꯔꯥꯅ‌ꯦ ꯍꯨꯝ ꯑꯁ ꯉꯁꯤꯒꯤ ꯑꯁ ꯌꯥꯝ ꯋꯥꯏ ꯋꯥꯏ ꯍꯥꯏꯗꯤ ꯄꯨꯛ ꯊꯜꯂꯦꯕ ꯑꯥꯗ ꯆꯠꯂꯒ ꯏꯃꯥꯟꯅꯍ‌ꯣꯏꯗ ꯆꯠꯂꯒꯅꯦ ꯇꯟ ꯇꯟ ꯆꯥꯏꯌꯦ ꯁꯟ ꯑ ꯃꯅꯨꯡꯁꯥꯒ ꯇꯟꯒ ꯂꯨꯞꯄꯒ ꯆꯥꯏꯌꯦ ꯁꯟ ꯃꯅꯨꯡꯁꯥꯗꯣ ꯃꯣꯏ ꯀꯥꯝꯕꯗꯣ ꯊꯣꯠꯃꯟꯗꯅꯀꯣ ꯍꯥꯎ ꯍꯥꯎꯕ ꯈꯔ ꯋꯥꯠꯂꯦ
ꯑꯣ ꯑꯣ ꯑꯣ ꯃꯅꯨꯡꯁꯥꯗꯤ ꯈꯔ ꯀꯟꯕꯗꯨꯅ ꯍꯥꯎꯕꯅꯦ
ꯍꯣꯏ ꯊꯣꯠꯃꯟꯒ꯭ꯔꯦꯕ ꯃꯣꯏꯒꯤꯗꯣ ꯑꯗꯨꯒ ꯑꯈꯣꯏꯒꯤ ꯆꯋꯥꯏꯒꯤ ꯑ ꯆꯥꯛꯍꯥꯎꯒꯤ ꯇ ꯇꯟꯗꯣ
ꯑꯥ
ꯑꯗꯨ ꯑꯗꯨꯁꯨ ꯆꯥꯏꯌꯦ
ꯑꯣ
ꯆꯍꯥꯎꯒꯤ ꯇꯟꯗꯨꯁꯨ ꯆꯥꯏꯌꯦ ꯑꯗꯨꯗꯤ
ꯑꯩꯗꯤ ꯁꯨꯈꯥ ꯔꯨꯇꯤꯗꯣ ꯆꯥꯅꯤꯡꯉꯦ
ꯑ ꯁꯣꯀꯥꯔꯨꯇꯤ ꯍꯥꯏꯗꯤ ꯀꯩꯅꯣ ꯅꯠꯇ꯭ꯔꯣ ꯊꯥꯎ ꯂꯨꯞꯇꯕꯗꯣ ꯅꯠꯇ꯭ꯔꯣ
ꯊꯥꯎ ꯂꯨꯞꯇꯕꯤꯗ ꯑꯗꯨꯝ ꯇꯧꯔꯒ ꯒꯤꯅ ꯇꯩꯁ ꯁꯟꯕꯗꯣ ꯑꯗꯨ ꯍꯥꯎꯋꯦꯕ
ꯎꯝ
ꯑꯗꯨꯒꯨꯝꯕ ꯁꯦꯝꯃꯒ ꯆꯥꯅꯤꯡꯉꯦꯕ
ꯑꯣ ꯎꯝ ꯆꯥꯔ ꯂꯣꯏꯔꯦꯅ ꯅꯣꯡꯃ ꯐꯖꯅ ꯅꯠꯇꯔꯣ
ꯑꯗꯨꯅꯦ ꯍꯌꯦꯡꯋꯥꯏꯅꯦ ꯑꯩꯁ ꯅꯪꯅ ꯑꯄꯥꯝ ꯑꯄꯥꯝꯕ ꯄꯤꯖꯗꯣꯏꯅꯦ ꯑꯩꯅ ꯀꯣ ꯁꯦꯝꯃꯒ
ꯁꯦꯡꯉꯕꯣ
ꯑꯣ ꯑꯗꯨꯅꯦ ꯄꯩꯁꯥꯗꯤ ꯅꯪꯅ ꯄꯨꯊꯣꯛꯀꯗꯕ
ꯅꯪꯅ ꯂꯩꯕꯤꯔꯦꯗꯅ ꯑꯁꯤ ꯁꯦꯝꯃꯣ ꯑꯁꯤ ꯁꯦꯝꯃꯣ ꯍꯥꯏꯔꯗꯤ ꯑ ꯂꯩꯔꯛꯑꯣ ꯂꯩꯔꯛꯑꯣ ꯍꯥꯏꯔ ꯅꯪꯅ ꯂꯩꯔꯛꯑꯒ ꯑꯩ ꯍꯕꯦꯟꯋꯥꯥꯏ ꯁꯦꯝꯗꯣꯏꯅꯦꯕ
ꯄꯩꯁꯥ ꯄꯥꯏꯔꯒꯗꯤ ꯍꯌꯦꯡꯋꯥꯏ ꯂꯩꯃꯤꯟꯅꯔꯗꯤ ꯑꯗꯨ ꯑꯗꯥ ꯑꯗꯨ ꯑꯗꯥ ꯄꯤꯗꯁꯨ ꯁꯨ ꯅꯪꯅ ꯑꯗꯨꯝ ꯍꯥꯏ ꯍꯥꯏꯗꯝꯅꯤ ꯀꯩꯅꯣ ꯁꯤ ꯇꯧꯁꯦ ꯁꯤ ꯇꯧꯁꯦꯅꯦ ꯇꯧ ꯇꯧꯔ ꯂꯣꯏꯔꯦ
ꯑꯗꯨꯅꯦ ꯅꯪꯅ ꯊꯕꯛ ꯌꯦꯟꯒꯨꯝꯕ ꯁꯦꯠꯅꯔꯒ ꯀꯣ ꯋꯥꯔꯕ ꯃꯇꯝꯗ ꯆꯥ ꯊꯥꯛꯁꯦ ꯂꯥꯛꯑꯣ ꯑꯩꯅ ꯀꯧꯔꯅꯦ ꯑꯗꯨꯗ ꯀꯔꯤ ꯀꯔꯤꯅꯣ ꯐꯖꯅ ꯁꯦꯝꯕꯤꯗꯣꯏꯅꯤꯍꯦ ꯆꯥꯅꯕ
ꯈꯜꯂꯨꯔꯒ ꯌꯥꯝ ꯅꯨꯡꯉꯥꯏꯗ
ꯎꯝ ꯑꯗꯨꯅꯦ ꯌꯥꯝ ꯅꯨꯡꯉꯥꯏꯗꯦ
ꯒꯤ ꯑꯗꯨꯒꯤ ꯃꯇꯝꯗꯣ ꯌꯥꯝ ꯊꯨꯅ ꯂꯥꯡꯅꯤꯡꯈ꯭ꯔꯦꯕ
ꯑꯗꯨ
ꯌꯥꯝ ꯅꯨꯡꯉꯥꯏꯔꯤꯗ
ꯍꯣꯏ ꯑꯁꯦꯡꯕ ꯌꯥꯝ ꯅꯨꯡꯉꯥꯏꯀꯣ ꯑꯗꯨꯒꯨꯝꯕ ꯋꯥꯈꯜ ꯅꯨꯡꯉꯥꯏꯕ ꯋꯥꯈꯜꯁꯨ ꯈꯟ ꯈꯟꯒꯗꯕꯅꯦ